ꯑꯔꯧ
ꯇꯥꯏꯌꯦꯕ꯭ꯔꯣ
ꯀꯩꯩꯗꯧꯔꯤꯅꯣ
ꯇꯨꯝꯒꯦ ꯇꯧꯔꯤꯌꯦ ꯅꯣꯏꯗꯤ
ꯇꯨꯝꯗ꯭ꯔꯤꯗ ꯑꯗꯨ ꯑꯩꯈꯣꯏꯗꯤ ꯊꯦꯡꯅ ꯇꯨꯝꯕꯅꯤ
ꯄꯨꯡ ꯀꯌꯥꯗ ꯇꯝꯒꯗꯩꯕ꯭ꯔꯥ
ꯄꯨꯡꯗꯤ ꯍꯥꯏꯕ ꯉꯝꯗꯦꯀꯣ ꯍꯧꯖꯤꯛ ꯑ ꯊꯦꯡꯅ ꯇꯨꯝꯕ ꯃꯇꯝ ꯂꯩꯌꯦ ꯉꯟꯅ ꯇꯨꯝꯕ ꯃꯇꯝꯁꯨ ꯂꯩꯌꯦ
ꯉꯁꯤꯗꯤ ꯈꯔ ꯀꯨꯏꯅ ꯇꯨꯝꯒꯨꯗꯧꯕ꯭ꯔꯥ
ꯍꯣꯏ ꯉꯁꯤꯗꯤ ꯊꯦꯡꯅ ꯇꯨꯝꯒꯅꯤꯗ ꯃꯩ ꯂꯥꯛ ꯊꯕꯛꯀꯤꯀꯣ ꯁꯥꯕ ꯑꯗꯨꯒꯤ
ꯀꯔꯤ ꯀꯔꯤ ꯇꯧ ꯀꯔꯤ ꯀꯔꯤ ꯇꯧꯒꯗꯧꯕ꯭ꯔ ꯑꯗꯣ
ꯍꯧꯖꯤꯛꯂꯣ
ꯍꯣꯏ
ꯀꯩꯁꯨ ꯇꯧꯔꯣꯏꯗ ꯐꯝꯃꯒ ꯂꯩ ꯅꯨꯡꯁꯤꯡ ꯂꯥꯛꯄꯀꯣ ꯑꯗꯨ ꯃꯩ ꯂꯥꯛꯇꯕꯒꯤꯅ ꯌꯥꯝ ꯁꯥꯕ
ꯅꯣꯏꯗ ꯃꯩ ꯂꯥꯛꯇ꯭ꯔꯣ ꯍꯧꯖꯤꯛ
ꯎꯝ ꯉꯔꯥꯡ ꯅꯨꯡꯊꯤꯜꯗꯒꯤ ꯂꯥꯛꯇꯦ ꯍꯧꯖꯤꯛꯐꯥꯎ ꯑꯗꯨ ꯃꯈꯣꯏꯅ ꯍꯧꯖꯤꯛ ꯁꯦꯝꯃꯤꯕ ꯃꯩꯁꯦ
ꯑꯣ ꯑꯣ ꯑꯣ ꯀꯃꯥꯏꯅꯣ ꯍꯦ ꯋꯥꯅꯤ ꯍꯦ ꯑꯗꯨꯗꯤ ꯑꯁꯤꯗꯗꯤ ꯑꯩꯈꯣꯏꯅ ꯂꯩꯕ ꯃꯐꯝꯗꯤ ꯂꯥꯛꯑꯦꯅ ꯆꯥꯛꯗꯤ ꯆꯥꯔꯕꯣ ꯍꯜꯂꯣ ꯇꯥꯕ꯭ꯔꯣ ꯍꯥ ꯇꯥꯕ꯭ꯔꯥꯕ꯭ꯔꯣ